ꯍꯂꯣ
ꯑꯣ ꯀꯩꯗꯧꯕꯤꯔꯤꯒꯦ
ꯑꯩꯁ ꯑꯩꯗꯤ ꯆꯥꯛꯔꯨꯒꯦ ꯅꯪꯗꯤ
ꯑꯩꯁꯨ ꯁꯨꯝ ꯋꯥꯔꯤ ꯁꯥꯟꯅꯖꯦꯅ ꯇꯧꯖꯔꯛꯄꯅꯤ ꯋꯥꯔꯤ ꯁꯥꯟꯅꯕ ꯌꯥꯕꯤꯒꯗ꯭ꯔꯣ
ꯌꯥꯅꯤ ꯌꯥꯅꯤ ꯎꯝ ꯈꯣꯏ ꯉꯁꯤ ꯀꯩꯅꯣ ꯇꯧꯋꯦ ꯕꯦ ꯑꯗꯨꯝ ꯊꯪꯉꯅꯤ ꯃꯦꯗꯥꯝꯗꯣ
ꯀꯩꯅꯣ ꯑꯥꯏꯖ ꯇꯥꯕꯤꯔꯤꯅꯣ
ꯍꯗ ꯌꯦꯔꯨꯝ ꯊꯣꯡꯕ
ꯌꯦꯔꯨꯝ
ꯍꯥ
ꯖꯤꯔꯨꯝ ꯍꯥꯏꯔꯣ ꯀꯩ ꯍꯥꯏꯅꫭ
ꯍꯣꯏ ꯍꯣꯏ ꯍꯣꯏ ꯌꯦꯔꯨꯝ ꯊꫭꯡꯉꯦꯕ
ꯉꯁꯤ ꯁꯟꯗꯦꯒꯤ ꯀꯩ ꯂꯝꯗ ꯂꯩꯔꯤꯅꫭ ꯑꯥ ꯍꫭꯁꯇꯦꯗ ꯂꯩꯔꯤꯅꫭ ꯀꯥꯏꯗꯦ ꯂꯩꯔꯤꯅꫭ
ꯎꯝ ꯑꯩꯗꯤ ꯔꯦꯜꯗ ꯂꯩꯌꯦ
ꯔꯦꯜꯗ ꯂꯩꯌꯦ
ꯀꯩ ꯀꯩ ꯍꯣꯠꯅꯔꯤꯒꯦ
ꯀꯧꯁꯨ ꯊꫭꯏꯗꫭꯛꯄ ꯇꯧꯗꯦꯗ ꯑꯩꯗꯣ ꯀꯣꯂꯦꯖ ꯎ ꯂꯣꯏꯗꯣꯔꯦꯕꯀꯣ ꯀꯣꯂꯦꯖ ꯀꯣꯂꯦꯖ ꯑꯗꯨꯒꯤ ꯀꯥꯁ ꯈꯔ ꯆꯠ ꯈꯔ ꯀꫭꯏ ꯈꯔ ꯂꯥꯜ ꯊꯧꯔꯥꯥ ꯂꯩ
ꯑꯣ ꯉꯁꯤ ꯅꯣꯡꯃꯁꯤꯕꯨ ꯀꯩꯀꯩ ꯇꯧꯔꯒ ꯀꯃꯥꯏ ꯇꯧꯔꯒ ꯂꯦꯡꯕꯤꯒꯦ
ꯎꯨꯝ ꯉꯁꯤꯒꯗꯤ ꯁꯟꯗꯦ ꯑꫭꯏꯕꯅꯤꯅ ꯑꯁ ꯌꯥꯝꯅ ꯇꯧꯗꯦ ꯏꯃꯥꯟꯅꯕꯤꯈꯩ ꯈꯔ ꯄꯨꯟꯁꯦꯅ ꯉꯥꯛꯇꯪ ꯊꯣꯛꯎꯒꯦ ꯑꯗꯨꯒ ꯀꯩꯀꯩ ꯆꯥꯃꯤꯟꯅꯔꯦ ꯑꯗꯨꯒ ꯍꯂꯛꯏ
ꯍꯣ
ꯍ ꯐꯦ ꯣꯡꯇꯃꯅ ꯇ ꯀꯦ
ꯑꯩꯖꯨ ꯉꯁꯥꯏ ꯑꯌꯨꯛ ꯑꯥꯗ ꯃꯤ ꯍꯤꯗꯥꯛ ꯀꯥꯞꯄ ꯑꯃꯨꯛ ꯆꯠꯂꯨꯔꯦ ꯍꯤꯗꯥꯛ ꯊꯤꯟꯕ ꯑꯃꯨꯛ ꯆꯠꯂꯨꯔꯦ ꯑ ꯑꯗꯨꯒ ꯍꯜꯂꯛꯑꯦ ꯍꯜꯂꯛꯑꯒ ꯑꯃꯨꯛ
ꯁꯨꯝ ꯏꯥꯟꯅꯕ ꯏꯃꯥꯟꯅꯕꯤꯒꯤ ꯀꯣꯏꯕ ꯆꯠꯁꯦꯅ ꯑꯃꯨꯛ ꯑꯥ ꯄꯥꯡꯒꯟ ꯇꯥꯕꯤ ꯇꯥꯅ ꯑꯃꯨꯛ ꯀꯣꯏꯕ ꯆꯠꯂꯨꯔꯦ
ꯂꯝꯕꯤꯗ ꯄꯣꯠ ꯆꯩ ꯈꯔ ꯂꯩꯗꯅ ꯈꯣꯠꯇꯅ ꯇ꯭ꯔꯕꯨꯖꯥ ꯈꯔ ꯆꯥ
ꯎꯝ
ꯍꯜꯂꯛꯑꯦ ꯍꯜꯂꯛꯑꯀꯥꯟꯗ ꯀꯣꯐꯤ ꯑꯃꯨꯛ ꯊꯛꯑꯦ ꯀꯣꯐꯤ ꯑꯃꯝ ꯊꯛꯀꯤꯁꯤꯦ ꯀꯣꯐꯤ ꯂꯩ
ꯔ
ꯍꯟꯃꯤꯅꯔꯦꯑꯦ
ꯎꯝ ꯑꯗꯨꯗꯤ ꯅꯨꯡꯉꯥꯏꯔꯣꯏꯍꯦ ꯃꯨꯀꯥ
ꯑꯣ ꯉꯁꯤꯗꯤ ꯈꯔ ꯁꯟꯗꯦ ꯑꯣꯏꯕꯅꯤꯅꯀꯣ
ꯎꯝ
ꯈꯔ ꯄꯨꯟꯊꯣꯛꯁꯤ ꯂꯥꯟꯊꯣꯛꯁꯦ ꯍꯥꯏꯅ ꯄꯨꯟꯊꯣꯛꯍꯧꯕꯅꯤꯅ
ꯑꯣ꯫ ꯇꯧꯗꯗꯤ ꯍꯨꯖꯤ ꯅꯍꯥ ꯑꯣꯏꯔꯤꯉꯩ ꯇꯧꯗ꯭ꯔꯗꯤ ꯁꯦꯝꯉꯀꯥꯟꯗ ꯇꯧꯕ ꯌꯥꯕꯁꯨ ꯅꯠꯇꯦ ꯍꯜꯂꯨꯔꯀꯥꯟꯗ ꯊꯠꯄ ꯌꯥꯕꯁꯨ ꯅꯠꯇꯦ꯫ ꯅꯠꯇꯦꯍꯦ꯫ ꯂꯧꯒꯗꯕꯅꯦ꯫ ꯁ꯫ ꯎꯝ ꯎꯝ ꯑꯩꯗꯤ ꯇꯨꯏꯁꯟ ꯆꯠꯇꯤꯌꯦ ꯕꯖꯥꯔꯗ ꯉꯥꯛꯇꯪ ꯆꯠꯂꯨꯔꯦ ꯑꯗꯨꯒ ꯑꯆꯥꯄꯣꯠ ꯀꯩꯀꯩ ꯆꯥꯃꯤꯟꯅꯔꯒ ꯑꯗꯨꯝ ꯑꯗꯨꯝ ꯍꯜꯂꯛꯑꯦ ꯑꯗꯨ ꯅꯨꯡꯁꯥꯕꯤ ꯁꯥꯕꯒꯤꯀꯣ
ꯎꯝ ꯇꯤꯀꯦꯠ ꯀꯩ ꯈꯜꯂꯒ ꯁꯨꯝ ꯂꯩꯕꯗꯣ ꯉꯝꯗ꯭ꯔꯕ ꯁꯥꯃꯟꯕꯗꯨꯗꯤ ꯑꯗꯨꯒꯤ ꯑꯗꯨꯝ ꯆꯥꯕꯒ ꯆꯥꯃꯤꯟꯅꯔꯒ ꯍꯜꯂꯛꯑꯦ ꯑꯩꯗꯤ ꯑꯗꯨꯝ ꯀꯔꯤ ꯀꯁꯨ ꯀꯩꯗꯧꯕ ꯇꯧꯗꯦ ꯑꯌꯨꯛ ꯊꯦꯡ ꯍꯧꯒꯠꯂꯦ ꯊꯦꯡ ꯍꯧꯒꯠꯂꯒ ꯏꯃꯥꯟꯅꯕꯤꯒꯩ ꯄꯨꯜꯂꯒꯦ ꯈꯣꯠꯂꯖꯦ ꯊꯣꯛꯅꯔꯎ ꯍꯥꯏꯕꯗꯨ ꯂ ꯂꯣꯏꯁꯤꯜꯂꯦ ꯊꯣꯛꯎꯔꯦ ꯍꯜꯂꯛꯑꯦ ꯍꯜꯂꯛꯄꯗꯤ ꯅꯨꯡꯁꯥ ꯁꯥꯕꯒ ꯋꯥꯕꯒꯅ ꯍꯥꯏꯔ꯫ ꯇꯨꯝꯃꯨꯔꯦ ꯑꯗꯨꯒ ꯎꯝ ꯎꯝ ꯇꯨꯝꯃꯒ ꯍꯧꯒꯠꯂꯦ ꯍꯧꯒꯠꯂꯒ ꯑꯗꯨ ꯏꯔꯨ ꯃꯥꯏꯊꯖꯔꯦ ꯑꯗꯨꯒ ꯆꯥ ꯆꯥꯁꯤ꯫
ꯍꯥꯎꯕ꯭ꯔꯣ ꯍꯥꯎꯇꯕ꯭ꯔꯣ
ꯌꯦꯟꯁꯥꯡꯁꯦ ꯌꯨꯝꯒꯤ꯫ ꯍꯥꯎꯇꯦ ꯍꯥꯏꯕꯕꯨꯗꯤ ꯌꯥꯗꯦꯦ ꯌꯥꯝ ꯍꯥꯎ ꯀ ꯑꯣꯏꯗꯦ꯫ ꯀꯩꯅꯣꯅꯦ ꯁꯥꯔꯗꯤ ꯑꯆꯪ ꯑꯃ ꯆꯥꯔꯒꯦꯅ ꯍꯥꯎꯋꯦ ꯍꯥꯏꯅꯩꯗꯅ꯫
ꯑꯥ
ꯑꯗꯨꯅ ꯍꯧꯁꯨ ꯌꯥꯝ ꯍꯥꯎꯕ ꯑꯣꯏꯗꯦꯕ ꯄꯣꯠꯇꯣ ꯑꯁꯨꯝ ꯑꯁꯥꯗꯕꯔꯁꯨ ꯈꯪꯗꯦ ꯅꯠꯇ꯭ꯔꯒꯅ ꯑꯁꯥꯕꯒꯨꯝꯕ ꯖ ꯊꯗ
ꯅꯃꯥꯟꯅꯕꯤ ꯂꯩꯃꯤꯟꯅꯩꯔꯣ ꯅꯃꯥꯟꯅꯕꯤ ꯀꯌꯥ ꯂꯩꯒꯦ
ꯎꯝ ꯑꯈꯣꯏꯗꯣ ꯔꯦꯟꯠꯇ ꯎꯝ ꯀꯥ ꯑꯝꯗ ꯃꯤ ꯑꯅꯤꯅꯤ ꯂꯩꯍꯜꯂꯦꯕꯀꯣ ꯃꯅ ꯀꯥ ꯈꯔ ꯂꯩ ꯏꯃꯅꯕꯤ ꯑꯣꯏꯁꯨ ꯍꯗꯣ ꯉꯍꯥꯛꯇꯪ ꯆꯥꯛ ꯆꯥꯕꯣꯏ ꯄꯨꯟꯕ ꯑꯗꯨꯃꯥꯏꯁꯨꯝ ꯀꯥꯗ ꯂꯩꯃꯤꯟꯅꯔꯝꯕꯅꯦ ꯀꯕꯤꯒꯤꯅ
ꯂꯩꯕꯗꯨꯗ ꯅꯨꯡꯉꯥꯏꯕ꯭ꯔꯣ ꯑꯗꯨꯝ ꯂꯩꯌꯦꯐꯝꯗꯨꯝ ꯅꯥꯟꯕ꯭ꯔꯣ ꯀꯃꯥꯏ ꯀꯃꯥꯏ ꯇꯧꯒꯦ
ꯀꯩꯕ ꯄꯨꯟꯅꯥ ꯂꯩꯃꯤꯟꯅꯕꯅꯤ ꯅꯥ ꯅꯨꯡꯉꯥꯏ ꯈꯠꯅꯔꯖꯨ ꯁꯥꯎꯅꯔꯖꯨ ꯅꯨꯉꯥꯏ ꯎꯝ ꯅꯪ ꯍꯨꯖꯤꯛ ꯀꯩ ꯀꯩ ꯇꯧꯗꯣꯏ ꯂꯩꯔꯤꯒꯦ ꯀꯩꯕ ꯇꯥꯍꯧꯗ꯭ꯔꯦ
ꯆꯥꯛ ꯆꯥꯛ ꯊꯒꯦꯀꯣ
ꯑꯥ
ꯋꯥꯛꯀꯤꯡ ꯉꯥꯏꯍꯥꯛ ꯆꯠꯇꯅ ꯈꯣꯠꯇꯅ ꯃꯥꯏꯟ ꯉꯥꯏꯍꯥꯛ ꯐ꯭ꯔꯦꯁ ꯑꯣꯏꯊꯣꯛꯑꯒ ꯇꯧꯔꯝꯕꯅꯦ꯫
ꯎꯝ ꯅꯪꯗꯣ ꯌꯥꯝꯅ ꯋꯥꯔ ꯃꯥꯜꯂꯦ ꯋꯥ ꯉꯥꯡꯕꯀꯥꯟꯗꯀꯣ ꯌꯥꯝ ꯋꯥꯅ ꯀꯔꯛ ꯎꯔꯦ ꯅꯪꯗꯣ
ꯎꯝ ꯉꯁꯤꯅ ꯈꯔ ꯆꯠꯂꯨꯔꯦ ꯑꯗꯨꯗꯨꯅ ꯈꯔ ꯏꯁꯥꯖꯦ ꯂꯣꯊꯕ ꯍꯥꯏꯇꯥꯔꯦ
ꯅꯪꯅ ꯄꯣꯊꯥꯑꯣ ꯑꯗꯨꯗꯤ ꯅꯪꯅ ꯄꯣꯊꯥꯗꯗꯤ꯫
ꯅꯨꯡꯁꯥ ꯌꯥꯝ ꯁꯥꯕꯅꯤꯅꯀꯣ꯫
ꯎꯝ
ꯅꯨꯡꯁꯥꯁꯦ ꯐꯖꯅ ꯍꯧꯖꯤꯛ ꯁꯛꯀꯒ ꯀꯩ ꯁꯥꯕꯅꯤꯅ꯫
ꯊꯕꯛꯀ ꯆꯠꯂꯨꯕꯒꯤ ꯈꯔ ꯏꯁꯥ ꯈꯔ ꯋꯥꯕꯗꯣ꯫
ꯑ꯫ ꯇꯪ ꯄꯣꯊꯥꯔꯗꯤ ꯃꯁꯥꯖꯨ ꯅꯨꯉꯥꯏꯖꯅꯤ ꯅꯇꯔꯗꯤ ꯃꯨꯛ ꯑꯍꯤꯡ ꯁꯥꯏꯌꯦ ꯌꯥꯝ ꯊꯨꯝꯕꯗꯨ ꯊꯨꯃꯗꯤ ꯑꯃꯨꯛ ꯅꯥꯅꯤꯗꯅ
ꯍꯣꯏ ꯍꯣꯏ ꯍꯣꯏ ꯄꯣꯊꯥꯒꯦ ꯑꯗꯣ ꯅꯪꯗꯤ ꯄꯣꯊꯥꯒꯤꯔꯣꯏꯗ꯭ꯔꯣ꯫
ꯑꯩꯗꯤ ꯍꯧꯖꯤꯛ ꯆꯥꯛ ꯆꯥꯊ‌ꯣꯛ ꯑꯅꯤ ꯑꯗꯨꯒ ꯑ ꯂꯥꯏꯔꯤꯛ ꯉꯥꯛꯇꯪ ꯌꯦꯡꯒꯤꯅꯤ ꯑꯗꯨꯒ ꯄ‌ꯣꯊꯥꯔꯗꯕꯅ‌ꯦ ꯑꯩ ꯖꯨ
ꯂꯥꯏꯁꯨ ꯑꯗꯨꯝ ꯏꯕ꯭ꯔꯣ
ꯎ ꯍꯥꯟꯅꯗꯧꯅ ꯀꯂꯁ ꯑꯃ ꯌꯎꯗꯣꯏꯗꯨ ꯑꯁꯥꯏꯟꯃꯦꯟ ꯄ꯭ꯔꯣꯖꯦꯛ ꯋꯥꯛ ꯑꯗꯨꯒꯨꯝꯕ ꯑꯗꯨꯝ꯫ ꯇꯧꯋ‌ꯦꯕ ꯑꯗꯨꯅ ꯏꯒꯗꯕ ꯈ‌ꯣꯠꯀꯗꯕ ꯌꯥꯝ ꯂꯩꯌꯦ꯫ ꯌꯥꯝ ꯊꯨꯅ ꯊꯨꯅ ꯁꯨꯔꯨꯂꯥꯎ
ꯑꯩ ꯆꯥꯛ ꯆꯥꯛ ꯇꯣꯛꯄ ꯇ‌ꯣꯛꯑꯒ ꯑꯗꯨꯝ ꯏꯕ ꯍꯧꯔꯒꯦ ꯍꯥꯏꯔꯅꯤꯅꯦ꯫
ꯎꯝ ꯍꯣꯏ ꯏ ꯔ ꯗ‌ꯣꯏꯅ‌ꯦ ꯉꯥꯇꯪ ꯂꯩꯈꯤꯅꯤ ꯑꯗꯨꯒ ꯏꯔꯅꯤ ꯍꯧꯖꯤꯛ ꯌꯥꯝ ꯀꯨꯅ ꯌꯥꯝ ꯀꯨꯏꯅ ꯌꯥꯝ ꯀꯨꯏꯅ ꯂꯩꯇꯕꯗꯨ ꯑꯣꯏꯔꯔ‌ꯣꯏ
ꯑꯣ
ꯀꯩ ꯅ‌ꯣꯏ ꯀ‌ꯩ ꯏꯟꯖꯥꯡ ꯐꯣꯡꯏꯗꯨꯗꯤ ꯈ‌ꯪꯕ꯭ꯔꯣ
ꯑꯣ ꯑꯩꯈꯣꯏꯒꯤ ꯏꯟꯖꯥꯡ ꯑ ꯖ‌ꯦꯟ ꯂ ꯖ‌ꯦꯟ ꯊꯣꯡꯕ ꯃꯥꯜꯂꯦ
ꯎꯝ ꯊꯨꯝ ꯆꯝꯃ‌ꯦ ꯍꯥꯏꯔ‌ꯣ ꯑꯍꯥꯎꯕꯅꯤ ꯀꯣ ꯑꯗꯨꯗꯤ꯫
ꯎꯝ ꯇꯥꯖꯤ ꯂꯥꯎꯗꯅ꯫
ꯍꯣꯏ ꯂꯥꯛꯀꯦ ꯂꯥꯛꯀꯦ ꯊꯃꯝꯃꯣ
ꯈꯥꯑꯝꯒꯦ ꯈꯥꯑꯝꯒꯦ
ꯑꯈꯣꯏꯗꯤ ꯅꯣꯡ ꯐꯥꯗꯣꯛ ꯏꯃꯥꯟꯅꯕꯤ ꯂꯥꯛꯑꯦ ꯀ ꯍꯥꯏꯗꯔꯗꯤ ꯍꯧꯖꯤꯛ ꯑꯍꯥꯎꯕ ꯆꯥꯕꯒꯤ ꯃꯠ ꯃꯇꯝꯖꯨ ꯂꯩꯇꯔꯦꯕ ꯁꯟꯗꯦ ꯑꯣꯏꯔꯦ ꯀꯅ ꯑꯍꯥꯎꯕ ꯆꯥꯕꯗꯨ ꯑꯣꯏꯗ꯭ꯔꯦ ꯑꯩꯈꯣꯏꯒꯤ
ꯑꯣ ꯊꯕꯛꯅ ꯌꯥꯗꯕꯒꯤ ꯅꯠꯇ꯭ꯔꯒ ꯀꯩꯒꯤꯅꯣ
ꯍꯣꯁꯇꯦꯜꯒꯨꯝꯕꯗ ꯂꯩꯔꯗꯤ ꯑꯗꯨꯝ ꯁꯟꯗꯦꯒꯨꯝꯕꯗꯣ ꯆꯥꯛ ꯊꯣꯡꯉꯦ ꯑ ꯌꯦꯟ ꯊꯣꯡꯉꯦꯗꯅ ꯑꯗꯨꯝ ꯔꯦꯟ ꯂꯩꯔꯝꯅꯤꯅ ꯍꯥꯏꯗꯤ ꯑꯩꯒꯤ ꯏꯃꯥꯟꯅꯕꯤꯒ ꯂꯩꯕꯗꯣ ꯌꯥꯝ ꯊꯨꯅ ꯑꯍꯜꯗꯨ ꯆꯥꯒꯗꯅ ꯑꯍꯣꯏ ꯑꯩꯈꯣꯏꯅ ꯆꯥꯅꯤꯡꯉꯀꯥꯟꯗ ꯕꯖꯥꯔꯒ ꯆꯠꯂꯒ ꯆꯥꯔꯕꯒꯨꯝꯕ ꯑꯗꯨ ꯅꯠꯇꯔꯥꯅ ꯑꯗꯨ ꯅꯠꯇ ꯑꯗꯨ ꯅꯠꯇꯔꯥꯗꯤ ꯊꯋꯣꯏꯅ ꯃꯁꯤꯗꯒ ꯔꯦꯟꯇꯀꯥ ꯊꯣꯛꯉꯥꯒ ꯆꯥꯕꯗꯤ ꯆꯥꯗꯔꯦꯕ ꯌꯥꯝ ꯄꯂ ꯐꯥꯟꯗ ꯉꯁꯤꯗꯤ ꯑꯍꯥꯎꯕ ꯅꯗꯣ ꯑꯗꯨꯝ ꯆꯥꯕ ꯅꯠꯇꯅ ꯆꯥꯗꯦꯕ ꯑꯩꯈꯣꯏꯗꯣ ꯃꯗꯨ ꯐꯪꯗꯦ ꯑꯗꯨꯝ ꯆꯥꯕꯗꯤ ꯐꯪꯗ꯭ꯔꯦ
ꯎꯝ ꯀꯌꯥꯝ ꯋꯥꯠꯂꯤꯒꯦ ꯅꯣꯢꯗꯤ ꯆꯥꯛ ꯆꯥꯒꯗꯕ
ꯑꯩꯈꯣꯏ ꯍꯟꯖꯥꯡ ꯊꯣꯡꯕ ꯂꯩꯗ꯭ꯔꯤ ꯍꯟꯖꯥꯡꯒꯗꯤ ꯆꯥꯅꯕ ꯇꯧꯔꯅꯤ
ꯎꯝ ꯌꯥꯝ ꯌꯥꯝ ꯀꯌꯥꯝ ꯍꯥꯏꯗꯤ ꯀꯌꯥꯝ ꯀꯨꯏꯈ꯭ꯔꯒꯦ ꯊꯣꯡꯕ
ꯑꯣ ꯑꯩꯅ ꯊꯕꯛ ꯍꯜꯂꯛꯄꯗꯒꯤ ꯊꯣꯡꯕ ꯍꯧꯔꯝꯃꯕꯅꯦ
ꯀꯝ ꯆꯠꯇꯦ ꯍꯜꯂꯣ ꯀꯔꯤ ꯊꯕꯛ ꯆꯤꯟꯕ꯭ꯔꯣ
ꯑꯣ ꯊꯕꯛ ꯆꯤꯟꯕ ꯅꯠꯇꯕ ꯅꯦꯠꯋꯔꯛ ꯈꯤꯇꯪ ꯅꯨꯉꯥꯌ
ꯇꯕ꯭ꯔꯣ ꯑ
ꯈꯔ ꯍꯥꯏꯕꯗꯤ ꯈꯔ ꯇꯠ ꯄꯠ ꯄꯠ ꯄꯠ ꯇꯧꯕ ꯑꯗꯨꯒꯤꯅꯤꯗ ꯀꯣꯂꯦꯖ ꯆꯠꯂꯦ
ꯎꯝ ꯁꯦꯃꯤꯁꯇꯔ ꯀꯌꯥ ꯑꯣꯏꯒꯦ
ꯊꯥꯔ ꯁꯤꯃꯤꯁꯇꯔꯅꯦ
ꯑꯣ ꯑꯣ ꯑꯩꯗꯤ ꯁꯤꯛꯁꯅꯦ ꯂꯣꯏꯗꯣꯔꯦ
ꯎꯝ
ꯍꯜꯂꯣ ꯇꯄꯔꯣ
ꯍꯜꯂꯣ
ꯇꯥꯕꯔꯣ
ꯇꯥꯕꯔ‌ꯣ ꯇꯥꯏꯌꯦ
ꯑꯣ
ꯍꯜꯂꯣ
ꯅꯪꯒꯤ ꯅꯦꯠꯋꯥꯛꯁꯦ ꯌꯥꯝ ꯈꯔ ꯌꯥꯝꯅ ꯅꯨꯡꯉꯥꯏꯇꯕ ꯃꯥꯜꯂꯦ ꯑꯩꯅ ꯈꯟꯕꯗ ꯎꯝ
ꯑ ꯅꯦꯋꯥꯛꯁꯦ ꯈꯤꯇꯪ ꯅꯨꯡꯉꯥꯏꯇꯦ ꯁꯣꯝꯁꯤꯕꯨ ꯍꯧꯖꯤꯛ ꯍꯧꯖꯤꯛ ꯀꯩꯀꯩ ꯍꯣꯠꯅꯕꯤꯔꯤꯒꯦ ꯀꯃꯥꯏ ꯀꯃꯥꯏ ꯇꯧꯔꯤꯒꯦ
ꯑꯩ ꯑꯗꯨꯗꯤ ꯑꯇꯣꯞꯄ ꯇꯧꯗ‌ꯦꯗ ꯑꯩꯗꯤ ꯀꯣꯂꯦꯖ ꯂꯣꯏ ꯗ ꯀꯣꯂꯦꯖ ꯇꯧꯔꯤ